ꯇꯥꯔꯦ ꯃꯥ ꯅꯨꯡꯁꯤꯠ ꯌꯥꯝ ꯁꯤꯠꯂꯤꯅꯦ
ꯎꯝ ꯆꯠꯁꯦ ꯅꯨꯡꯁꯤꯠ
ꯎꯝ ꯍ ꯃꯅꯤꯡꯗ ꯑꯣꯣꯇ꯭ꯔꯣꯉ ꯑꯃ ꯍꯥꯏꯈ꯭ꯔꯦ ꯀꯩꯗꯩꯅꯣ ꯈꯪꯗꯦ
ꯑꯁꯅ ꯅꯨꯡꯁꯤꯠ ꯄꯜꯂꯛꯄꯗꯒꯤ ꯃꯥꯜꯂꯝꯪꯕ ꯉꯉꯥꯏ ꯍꯦ ꯎ ꯄꯤꯂ
ꯑꯗꯨꯗꯅꯦ ꯅꯣꯡꯉ
ꯕ ꯑꯩꯈꯣꯏꯒꯤ ꯗꯨꯀꯥꯟꯗꯨꯁꯨ ꯇꯨꯈ꯭ꯔꯥꯖꯥꯠ ꯇꯨꯗꯤ ꯇꯨꯔꯝꯗ꯭ꯔꯦꯍꯦꯝ ꯇꯥꯔꯛꯄ ꯄꯣꯏꯂꯦꯝ ꯑꯣ ꯅꯣꯡ ꯆꯨꯔꯛꯇꯧ ꯃꯥꯜꯂꯦ ꯃꯝꯖꯜꯂꯛꯦ ꯝ
ꯎꯝ ꯃꯝꯖꯜꯂꯛꯑꯦ ꯅꯨꯡꯁꯤꯠꯁꯨ ꯑꯂꯣꯏꯕꯤꯗ ꯆꯦꯠꯂꯦ ꯏꯪ ꯏꯪ ꯏꯪ ꯉꯥꯎꯕ ꯀꯥꯟꯗ
ꯃꯥ ꯁ ꯍꯧꯖꯤ
ꯃꯌꯥꯝ ꯍꯩꯅꯣꯡꯃꯤ ꯄꯆꯥꯁꯦꯅ ꯇꯧꯔꯤ
ꯤꯗꯥꯛꯀꯥ ꯍꯥꯞꯄꯒ ꯍꯥꯎꯕꯅꯦ ꯁꯅꯔꯦ ꯐꯖꯅ ꯁꯥꯠꯂꯦ ꯍꯥꯏꯕ ꯍꯧꯖꯤꯛꯁꯦ ꯃꯇꯝ ꯅꯠꯇ꯭ꯔꯁꯨ
ꯎꯝ ꯍꯣꯏ ꯃꯤꯦꯔꯥꯗ ꯁꯥꯠꯄꯅꯦ ꯁꯅꯥꯔꯤꯁꯦ ꯑꯌꯥꯝꯕ ꯅꯠꯇꯦ ꯑꯗꯣ ꯍꯧꯖꯤꯛꯇꯤ ꯑꯗꯨꯝ ꯃꯄꯥꯟꯒꯤ ꯀꯩꯅꯣ ꯃꯌꯥꯝ ꯑꯃ ꯄꯨꯔꯛꯄꯁꯤꯗꯀꯣ ꯁꯅꯥꯔꯤꯩꯁꯤꯁꯨ ꯑꯗꯨꯝ ꯄꯪꯁꯥꯗ ꯁꯥꯠꯂꯦꯗ ꯃꯇꯝ ꯅꯠꯇ꯭ꯔꯁꯨ ꯍꯧꯖꯤꯛꯇꯤ ꯊ ꯗꯕꯂꯩ ꯇꯦ ꯃꯇꯝ ꯑꯣꯏꯒꯦꯔꯥ ꯑꯣꯏꯔꯣꯏꯔꯥ ꯄꯣꯠ ꯈꯨꯗꯤꯡꯃꯛꯁꯨ ꯂꯣꯏ ꯐꯪꯉꯤ
ꯅꯌꯥ ꯍꯩꯗꯤ ꯁꯣꯏꯔꯒ ꯆꯥꯕ ꯌꯥꯏ ꯌꯥꯝ ꯀꯨꯡꯒꯜꯗ ꯑꯩꯗꯤ ꯀꯩꯅꯣ ꯇꯧꯕ ꯄꯥꯝꯃꯦ ꯍꯩꯁꯦ ꯐꯖꯅ ꯃꯦꯂꯦ ꯑꯗꯨꯅ ꯃꯍꯤ ꯑꯣꯏꯅ ꯀꯩꯅꯣꯗꯨ ꯆꯥꯅꯤꯡꯉꯦ ꯍꯌꯥꯏꯗꯣ ꯐꯖꯅ ꯃꯦꯠꯂꯒꯅꯤ ꯁꯤꯡ ꯍꯥꯞꯇꯕꯤꯗ ꯃꯥꯒꯤ ꯑꯃꯨꯟꯕꯒꯤ ꯃꯦꯞꯇꯨꯅ ꯃꯍꯤ ꯑꯗꯨꯝ ꯊꯣꯛ ꯆꯠꯂꯦ ꯑꯗꯨꯒ ꯊꯛꯄ
ꯍꯣꯏ ꯊꯣꯏꯗꯤꯡ ꯀꯩ ꯁꯣꯉ ꯊꯥꯛꯑꯒꯅꯦ ꯇꯧꯕꯗꯣ ꯆꯥꯅꯤꯡꯉꯤ ꯅꯠꯇꯕ ꯀꯩꯝꯃꯧ ꯍꯥꯞꯇꯕꯤ ꯆꯥꯕꯗꯨꯗꯤ ꯑꯩꯗꯤ ꯆꯥꯅꯤꯡꯗꯦ ꯑꯗꯨꯗꯤ ꯑꯩꯅ ꯍꯩ ꯌꯥꯝ ꯁꯤꯟꯕꯗꯣ ꯆꯥꯕ ꯍꯩꯇꯦꯕ ꯌꯥ ꯀꯨꯝꯒꯟꯕꯅꯤꯅꯀꯣ ꯅꯆꯤꯅꯤ ꯈꯤꯇꯪ ꯉ ꯍꯥꯞꯄ ꯌꯥꯝ ꯍꯥꯞꯇꯕꯤꯗ ꯑꯗꯨ ꯊꯣꯏꯕꯤꯟꯒꯁꯨ ꯅ ꯅꯝꯅ ꯇꯧꯔꯒ ꯃꯣꯔꯣꯛ ꯍꯥꯞꯇꯕꯤꯗ ꯅꯪꯗꯤ ꯃꯣꯔꯨ ꯍꯥꯞ ꯆꯥꯅꯤꯡꯉꯝꯒꯅꯦꯕ ꯑꯩꯗꯤ ꯃꯣꯔꯣꯛ ꯌꯥꯎꯕꯗꯤ ꯆꯥꯅꯤꯡꯗꯦ ꯍꯩꯇ
ꯎꯝ ꯊꯨꯝꯒ ꯆꯤꯅꯤ ꯈꯤꯇꯪ ꯍꯥꯞꯆꯤꯜꯂꯒ
ꯇꯤꯟꯒ ꯀꯨꯠ ꯀꯨꯠ ꯌꯣꯜꯂꯤ ꯄꯣꯠꯅꯤꯗ ꯈꯣꯏꯅ ꯆꯥ ꯍꯩ ꯉꯝꯗꯕꯩ ꯋꯥꯅꯤ
ꯉꯁꯥꯏꯁꯨ ꯏꯌꯥꯝꯕ ꯑꯃꯅ ꯃꯣꯔꯣꯛ ꯃꯦꯠꯄꯗ ꯃꯣꯔꯣꯛꯇꯣ ꯉꯥꯔꯤꯒ ꯃꯣꯔꯣꯛꯀꯣ ꯐꯖꯅ ꯉꯥꯜꯂꯒ ꯈꯣꯏꯒꯤ ꯀꯂꯥꯅꯤꯃꯛ ꯊꯨꯝꯗꯨꯕꯨ ꯀꯂꯥꯃꯅꯤꯛ ꯀꯂꯥꯅꯤꯃꯛ ꯃꯛꯇꯕꯨ ꯍꯥꯞꯄꯒ ꯃꯣꯔꯣꯛ ꯃꯦꯠꯂꯦꯌꯦ ꯍꯥꯎꯔꯝꯃꯅꯤ ꯆꯥꯕ ꯌꯥꯗꯅ ꯂꯪꯊꯣꯛꯈ꯭ꯔꯦ ꯑꯗꯨꯒ
ꯀꯂꯥꯅꯤ ꯑꯣꯏꯔꯇꯦ ꯃꯪꯒꯟ ꯑꯁꯨꯕꯗ ꯃꯪꯒꯟ ꯑꯇꯥꯎꯕꯗ ꯆꯥꯏꯌꯨ ꯗꯤ ꯍꯥꯎꯕꯅꯦꯕ ꯑ ꯍꯩꯗꯗꯤ ꯍꯥꯎꯗꯧ ꯃꯥꯟꯗꯦꯅ ꯍꯩꯗꯗꯤ ꯃꯣꯔꯣꯛ ꯃꯄꯗꯗꯤ ꯍꯩꯗꯅ ꯑꯃꯨꯛ ꯈꯔ ꯐꯅꯤ
ꯎꯝ ꯆꯝꯄ꯭ꯔꯥ ꯃꯍꯤꯗ ꯑꯗꯨ ꯈꯤꯇꯪ ꯊꯥꯗꯔꯁꯤꯦ ꯆꯥꯕꯁꯨ ꯍꯥꯎꯕꯅꯤ ꯍꯥꯎꯕꯗꯤ
ꯎꯝ ꯍꯩꯗꯕꯗꯤ ꯍꯥꯎꯅꯦꯕ ꯑꯗꯨꯒ ꯃꯣꯔꯣꯡ ꯃ ꯄꯠꯂꯗꯤ ꯀꯃꯥꯏ ꯍꯥꯎꯏ ꯁ ꯅꯥꯥꯔꯤꯗ ꯀꯔꯥꯅ ꯑꯃꯨꯛ ꯊꯥꯛꯑꯕꯤꯜꯂꯗꯤ ꯇꯕꯨ ꯁꯥꯖꯗꯔꯤ
ꯑꯣ ꯍꯥꯎꯒꯗ꯭ꯔꯥ ꯌꯦꯡꯉꯨꯕꯅꯦ
ꯀꯂꯥꯅꯃꯛꯛꯁꯦ ꯑꯩꯈꯣꯏꯒꯤꯗꯤ ꯁꯨꯝ ꯑꯩꯈꯣꯏꯒꯤ ꯑꯆꯥꯄꯣꯠ ꯀꯩꯀꯥ ꯍꯧꯕꯒꯤ ꯑꯩꯈꯣꯏ ꯃꯪꯒꯟꯒꯨꯝꯕ ꯀꯩꯒꯨꯝꯕ ꯀꯦꯝꯅ ꯇꯧꯔꯀꯥꯟꯗ ꯑꯩꯈꯣꯏꯒꯤ ꯄꯦꯛ ꯁꯦꯝꯕꯗ ꯑꯗꯨꯗꯕꯨꯗꯤ ꯑꯩꯈꯣꯏ ꯀꯂꯥꯅꯃꯛꯛꯁꯦ ꯆꯥꯏꯌꯦꯕ ꯑꯗꯨꯗꯕꯨꯗꯤ ꯑꯃ ꯍꯥꯎꯋꯦꯕꯀꯣ ꯅꯪꯒꯤ ꯃꯣꯔ ꯐꯗ ꯍꯥꯄꯨꯗ ꯅꯣꯛꯅꯤꯡꯉꯩꯕ
ꯑꯗꯨꯅꯤꯅꯦ ꯃꯣꯏꯁꯨ ꯍꯥꯎꯒꯗ꯭ꯔꯅ ꯇꯧꯖꯔꯨꯕ ꯖꯥꯠꯅꯦ ꯑꯗꯨꯒ ꯂꯪꯊꯣꯛꯈ꯭ꯔꯦꯌꯦ ꯄꯨꯂꯞ
ꯎꯝ ꯎ ꯁꯤꯗ ꯇꯣꯔꯨꯕ ꯑꯅꯤꯈꯛ ꯄꯥꯜꯂꯤ ꯑꯩꯈꯣꯏꯒꯤ ꯏꯔꯨꯖꯕ ꯃꯌꯥꯁꯤꯗ ꯃꯅꯤꯡꯗ ꯌꯥꯝ ꯊꯨꯅ ꯆꯥꯎ ꯋꯥꯅꯤ ꯃꯥꯁꯦ ꯑꯧ ꯑꯁꯥꯡꯕꯤꯗꯣ ꯌꯥꯝ ꯁꯪ ꯇ꯭ꯔꯦꯛ ꯁꯪꯉꯒꯅꯦ ꯁꯥꯡꯗ꯭ꯔꯣꯛ ꯁꯥꯡꯈꯤꯕꯅꯤ ꯌꯥꯝ ꯊꯨꯅ ꯍꯞꯇꯥ ꯐꯐꯠꯇ꯭ꯔꯤꯕꯅꯦꯕꯀꯣ ꯌꯥꯝ ꯊꯨꯅ ꯆꯥꯎꯕꯗ ꯃꯥꯁꯦ ꯑꯦ ꯑꯅꯤ ꯄꯥꯜꯍꯧꯕꯅꯦ ꯑꯃꯗꯤ ꯍꯦꯛꯈ꯭ꯔꯕ ꯈꯪꯗꯦ ꯀꯩꯅꯣ ꯇꯧꯕꯩ ꯇꯠꯂ ꯇꯥꯈ꯭ꯔꯕ ꯈꯪꯗꯦ ꯃꯥꯁꯦ ꯑꯩꯈꯣꯏꯒꯤ ꯃꯔꯤꯁꯤꯒ ꯆꯥꯟꯅꯗ꯭ꯔꯦꯕ ꯖꯤꯡꯒꯗ ꯐꯖꯅ ꯐꯝꯃꯒ ꯂꯩꯈꯤꯕ ꯑꯣꯏꯇꯥꯥꯔꯗꯤ ꯕ ꯖꯤꯡ ꯃꯊꯛꯇꯁꯨ ꯄꯥꯜꯂꯝꯒꯅꯤ ꯑꯩꯈꯣꯏꯅ ꯎꯗꯕꯩ ꯋꯥꯅꯤ ꯎꯝ
ꯗꯨꯂꯃꯤ
ꯀꯥꯔꯣꯠ ꯄꯥꯝꯕꯤ ꯑꯃꯁꯨ ꯊꯥꯏ ꯑꯩꯈꯣꯏꯗꯥꯅ ꯑꯗꯨꯁꯨ ꯌꯥꯝ ꯄꯥꯜꯂꯦ ꯍꯟꯗꯛꯇꯤ
ꯀꯥꯔꯣꯠ ꯑꯈꯥꯕꯤꯗꯔꯣ ꯅꯠꯇ꯭ꯔꯒ ꯃꯆꯥ ꯑꯃ ꯀꯩꯅꯣꯗꯨꯔ
ꯥ ꯈꯥꯗꯕꯤꯗꯣ ꯑꯩꯈꯣꯏꯒꯤ ꯆꯨꯝꯅꯩ ꯀꯥꯔꯣꯠꯇꯣ
ꯎꯝ
ꯅꯣꯏꯒꯤꯗꯤ ꯃꯅꯥ ꯃꯁꯤꯡ ꯑꯝꯇ ꯊꯥꯗꯕ꯭ꯔꯣ
ꯍꯣꯏ ꯁꯥ ꯌꯥꯝ ꯈꯔ ꯊꯥꯏꯑ ꯌꯥꯝ ꯊꯥꯕꯗꯤ ꯅꯠꯇꯕ ꯊꯥꯏꯅꯔꯦ ꯍꯧꯖꯤꯛꯀꯤ ꯊꯥꯗꯕꯒꯨꯝꯕꯅꯤꯗ ꯍꯧꯖꯤꯛꯀꯤ ꯀꯤꯕꯨ ꯑꯩꯅ ꯈꯪꯕꯗ ꯁꯥꯎꯒ꯭ꯔꯤ ꯈꯔ ꯍꯧꯔꯝꯒꯅꯤ ꯑꯗꯨꯒ ꯑꯇꯩ ꯀꯩꯁꯨ ꯊꯣꯏꯗꯣꯛꯄ ꯊꯥꯗ꯭ꯔꯦꯗ ꯂꯝꯁꯨ ꯁꯨꯝ ꯑꯃ ꯑꯃ ꯑꯣꯏꯁꯤꯟꯈꯤꯕꯗꯒꯤ ꯂꯩꯔꯛꯇꯕꯗꯣ
ꯎꯝ ꯑꯗꯣ ꯃꯅꯤꯡꯒꯤ ꯀꯩꯅꯣꯗꯣ ꯃꯅꯤꯡ ꯊꯪꯕ ꯁꯔꯨꯛꯇꯣ ꯑꯗꯨꯗ ꯑꯩꯈꯣꯏꯒꯤ ꯀꯩ ꯍꯥꯏꯅꯤ ꯂꯝꯍꯥꯡꯗꯧ ꯇꯧꯕ ꯂꯩꯔꯤꯕ꯭ꯔꯕꯅꯒꯤ ꯏꯪꯈꯣꯜ ꯑꯣꯏꯕ ꯌꯥꯕ
ꯌꯥꯝ ꯄꯤꯛꯄ ꯂꯩ ꯑꯗꯨ ꯀꯨꯠꯂꯕꯅꯤꯅ ꯏꯁꯤꯡ ꯑꯗꯨꯝ ꯆꯣꯠ ꯆꯣꯠ ꯆꯣꯠ ꯂꯥꯎ ꯂꯩ
ꯑꯣ ꯑꯗꯨꯗꯤ ꯂꯩꯕꯥꯛꯀꯨꯝꯕ ꯈꯔ ꯊꯣꯀꯠꯂꯒꯅꯦ ꯃꯅꯥ ꯃꯁꯤꯡꯒꯨꯝꯕ ꯀꯩꯒꯨꯝꯕ ꯈꯔ ꯊꯥꯔꯗꯤ ꯐꯗꯧꯅꯤ
ꯅꯣꯏꯒꯤ ꯅꯣꯏꯒꯤ ꯀꯩꯅꯣ ꯂꯩꯕ꯭ꯔꯥ ꯌꯣꯡꯆꯥꯛ ꯊꯥꯐꯝ ꯂꯩꯒꯗ꯭ꯔꯥ
ꯂꯩꯇꯦꯗ ꯀꯗꯥꯥꯏꯗꯣꯏꯅꯣ ꯑꯩꯅ ꯉꯔꯥꯡ ꯅꯍꯥꯟꯗꯒꯤ ꯍꯥꯏꯗꯨꯕ ꯌꯦꯟꯗꯦꯝ ꯀꯔꯤ ꯀꯔꯥꯐꯧꯗ ꯕꯣꯔꯥꯗ ꯂꯣꯏ ꯊꯥꯏꯅꯤꯅ ꯍꯥꯏꯗꯨꯗꯤ ꯀꯥ ꯌꯣꯡꯆꯥꯛ ꯍꯥꯟꯅ ꯍꯥꯟꯅ ꯑꯩꯈꯣꯏꯒꯤ ꯌꯨꯝ ꯀꯩꯀꯥꯒ ꯁꯥꯗ꯭ꯔꯤꯉꯩꯗ ꯍꯤꯡꯒꯣꯜꯒ ꯆꯥꯎꯅ ꯀꯣꯏꯔꯤꯉꯩ ꯃꯇꯝꯗꯗꯤ ꯌꯣꯡꯆꯥꯛ ꯄꯥꯝꯕꯤ ꯑꯍꯨꯝ ꯃꯔꯤ ꯍꯧꯔꯝꯃꯦ ꯂꯣꯏ ꯄꯥꯜꯂꯦ ꯌꯥꯝ ꯐꯖꯅ ꯄꯥꯟꯈ꯭ꯔꯖꯥꯠꯅꯤꯍꯦ ꯌꯣꯡꯆꯥꯛꯁꯦ ꯑꯗꯨꯒꯁꯨ ꯌꯥꯝ ꯀꯟꯅꯁꯨ ꯋꯥꯡꯕ ꯑꯣꯏꯗꯦꯕꯀꯣ ꯑꯗꯨꯒꯅ ꯌꯣꯡꯆꯥꯛꯁꯦ ꯇꯦꯛꯇ ꯇꯦꯛꯊꯔꯒꯩ ꯄꯥꯜꯂꯦ ꯆꯞ ꯆꯞ ꯆꯞ ꯇꯤꯡꯉꯒ ꯑꯝꯇꯒ ꯈꯣꯏꯗꯦꯕꯀꯣ ꯑꯗꯨꯝ ꯍꯥꯎꯋꯦ ꯑꯗꯨ ꯌꯣꯡꯆꯥꯛ ꯆꯥꯛꯇꯣ ꯑꯩꯈꯣꯏꯒꯤ ꯁ꯭ꯋꯥꯏꯒꯤ ꯑꯩꯈꯣꯏ ꯀꯣꯂꯨꯞ ꯑꯩꯈꯣꯏꯒꯤ ꯂꯩꯀꯥꯏꯒꯤ ꯑꯩꯈꯣꯏ ꯀꯣꯂꯨꯞ ꯈꯔ ꯅꯛꯅꯅ ꯂꯩꯕꯁꯤꯡꯁꯦ ꯂꯣꯏꯅꯃꯛ ꯁꯔꯨꯛ ꯊꯣꯡꯉꯤꯅꯦ ꯀꯩꯅꯣ ꯃꯇꯝꯗꯨꯗ ꯑꯩꯈꯣꯏ ꯌꯣꯡꯆꯥꯛꯁꯦ ꯐꯖꯅ ꯄꯥꯡꯅ ꯆꯥꯠꯅꯤꯗ ꯍꯧꯖꯤꯛꯇꯤ ꯀꯣꯏꯁꯨꯝꯗꯣꯏ ꯁꯥꯖꯟꯈꯤꯕꯒꯤ ꯖꯒꯥ
ꯌꯣꯡꯆꯥꯛꯇꯣ ꯑꯩꯈꯣꯏꯁꯨ ꯏꯌꯥꯝꯕ ꯅꯍꯥꯟ ꯃꯔꯨ ꯑꯀꯪꯕ ꯃꯁꯥꯡ ꯑꯃ ꯄꯨꯔꯛꯑꯦ ꯑꯗꯨꯗꯣ ꯑꯩꯅ ꯑꯃꯃꯝ ꯊꯥꯎꯁꯨ ꯃꯥꯅ ꯈꯔ ꯊꯥꯍꯜꯂꯦ ꯑꯗꯨꯒ ꯑꯩꯅ ꯑꯇꯩꯗꯤ ꯏꯁꯤꯡꯗ ꯅꯨꯃꯤꯠ ꯅꯣꯡ ꯅꯤꯅꯤ ꯇꯤꯡꯉꯦ ꯑꯗꯨꯒ ꯇꯛ ꯂꯧꯊꯣꯛ ꯄꯣꯞꯊꯣꯔꯛꯀꯥꯟꯗ ꯂꯩꯕꯥꯛꯇ ꯃꯉꯥ ꯇꯔꯨꯛ ꯊꯥꯗ ꯃꯇꯨ ꯂꯣꯏ ꯆꯣꯡꯉꯦ ꯀꯩꯅꯣꯗꯨꯅꯤꯑꯦ ꯆꯍꯤ ꯑꯍꯨꯝꯗ ꯄꯥꯟꯕꯤꯗꯣ ꯑꯗꯨꯒꯤ ꯃꯔꯨꯗꯣ ꯅꯣꯏ ꯊꯥꯐꯝ ꯂꯩꯔ ꯑꯃꯔ ꯑꯅꯤꯔ ꯄꯤꯕꯤꯔꯛ ꯀꯩ ꯇꯧꯕ ꯍꯧꯔꯀꯥꯟꯗ ꯍꯧꯔꯕ ꯅꯦꯕ
ꯄꯥꯝꯃꯦ ꯑꯗꯨꯗꯤ ꯍꯥꯏꯕꯗꯤ ꯃꯣꯏꯗꯤ ꯌꯥꯝ ꯀꯨꯏꯗꯅ ꯂꯩꯔꯒ ꯄꯥꯝꯗꯣꯏꯅꯤꯅꯀꯣ
ꯃꯥꯅꯦ ꯄꯥꯛꯅ ꯋꯥꯡꯗꯕꯤꯗꯨꯅꯦ ꯐꯥꯝꯗꯒ ꯊꯥꯕꯤ ꯆꯍꯤ ꯑꯍꯨꯝꯗ ꯄꯥꯟꯕ ꯑꯣꯏꯇꯥꯔꯗꯤ ꯌꯥꯏ ꯌꯥꯗ꯭ꯔꯥ
ꯌꯥꯏ ꯍꯥꯏꯕ ꯑꯗꯨꯗꯤ ꯊꯥꯐꯝꯁꯤꯗꯤꯕꯥꯛ ꯑꯣꯏꯕ ꯖꯒꯥ ꯑꯝꯇ ꯂꯩꯇ꯭ꯔꯤꯃꯤ ꯅꯪꯕꯣ ꯀꯩꯅꯣꯗꯣ ꯕꯥꯏꯠꯀꯨꯝꯕꯗ ꯍꯥꯞꯄꯒ ꯊꯥ ꯌꯥꯒꯗ꯭ꯔꯕ ꯈꯪꯉ ꯑꯗꯨ ꯃꯣꯏ ꯃꯔꯥꯁꯦ ꯃꯣꯏꯗꯤ ꯌꯥꯝ ꯆꯥꯎꯅ ꯆꯠꯄꯅꯦꯕ ꯌꯣꯡꯆꯥꯛꯇꯤ ꯑꯩꯈꯣꯏ ꯍꯥꯟꯅ ꯍꯧꯔꯝꯕꯅꯤꯅ ꯈꯪꯉꯦꯕ ꯑꯗꯨꯅ ꯃꯣꯏ ꯃꯔꯥꯗ ꯄꯨ ꯉꯝꯃꯣꯏꯕ ꯕ꯭ꯔꯥꯏꯠꯀꯨꯝꯕꯗ ꯊꯥ ꯇꯥꯖꯨ
ꯎꯝ
ꯂꯩꯕꯥꯛꯀꯤ ꯖꯒꯥꯁꯦ ꯑꯝꯇ ꯂꯩꯔꯛꯇ꯭ꯔꯕꯅꯤꯅ ꯇꯧꯔꯤꯁꯦ ꯍꯧꯖꯤꯛ ꯑꯩꯅꯗ ꯊꯥꯏꯅꯦꯁꯦ ꯕꯣꯔꯥ ꯉꯥꯛꯇꯅꯦ ꯍꯥꯏꯕ ꯃꯔꯣꯏ ꯅꯥꯀꯨꯞꯄꯤ ꯅꯄꯥꯛꯄꯤ ꯑꯗꯒꯤ ꯆꯤꯡ ꯑꯗꯒꯤ ꯌꯦꯟꯗꯦꯝ ꯊꯥꯏ ꯃꯌꯥꯝꯁꯤ ꯐꯥꯎꯕ ꯈꯔ ꯈꯔ ꯑꯗꯨꯗꯒꯤ ꯅꯨꯡꯁꯤꯗꯥꯛ ꯃꯌꯥꯡꯇꯣꯟ ꯅꯨꯡꯁꯤꯗꯥꯛꯇꯤ ꯊꯥꯗꯦ ꯅꯨꯡꯁꯤꯗꯥꯛ ꯊꯥꯅꯤꯡꯉꯦ ꯑꯗꯨꯁꯨ ꯃꯥꯗꯤ ꯑꯩꯈꯣꯏꯒꯤ ꯌꯥꯝ ꯖꯔ ꯁꯟꯗꯣꯛꯀꯗꯧꯕ ꯄꯣꯠꯅꯤꯗꯅꯀꯣ ꯂꯩꯕꯥꯛ ꯃꯈꯥꯗ ꯑꯗꯨꯗꯨꯅ ꯊꯥꯐꯝ ꯂꯩꯇꯕ ꯊꯥꯗꯤ ꯌꯥꯝ ꯊꯥꯅꯤꯡꯉꯦ ꯅꯨꯡꯁꯤꯗꯥꯛꯇꯤ ꯆꯥꯕꯁꯨ ꯐꯕꯅꯤꯅ ꯀꯣ ꯆꯥꯁꯨ ꯆꯥꯅꯤꯡꯉꯦꯕ ꯀꯥꯡꯉꯧ ꯆꯥꯕꯇ ꯇꯧꯔꯁꯨ ꯍꯥꯎꯋꯤ ꯀꯣꯠꯂ ꯆꯥꯔꯁꯨ ꯐꯔꯦ ꯃꯥꯗꯤ ꯅꯨꯡꯁꯤꯠ ꯀꯥꯕ ꯀꯩꯀꯥꯁꯨ ꯌꯥꯝ ꯐꯩꯌꯦꯕ ꯃꯥꯁꯦ ꯆꯥꯅꯤꯡꯉꯦ ꯑꯗꯨꯕꯨ ꯎꯄꯥꯏ ꯂꯩꯇꯦ ꯊꯥꯅꯤꯡꯉꯤ ꯎꯄꯥꯏ ꯂꯩꯇꯦ
ꯅꯨꯡꯁꯤ ꯍꯤꯗꯥꯛ ꯄꯜꯂꯛꯑꯒ ꯉꯁꯥꯏ ꯑꯩꯅ ꯑꯩꯅ ꯊꯧꯋꯥꯟ ꯆꯠꯄꯗ ꯍꯥꯏꯗꯤ ꯃꯥ ꯄꯨꯡꯁꯪ ꯁꯪꯉꯦꯅ ꯅꯥꯄꯤ ꯉꯥꯛꯇ ꯃꯥꯂꯦ ꯌꯦꯡꯕꯨꯗ ꯅꯥꯄꯤꯗꯤ ꯃꯣꯏꯅ ꯅꯨꯡꯁꯤꯗ ꯉꯥꯛꯇꯅꯦ ꯍꯦꯛꯇ ꯅꯥꯄꯤ ꯍꯧꯗꯧꯅ ꯍꯦꯛꯇ ꯁꯧ ꯁꯥꯒꯦ ꯍꯧꯕ ꯆꯕꯥꯛ ꯑꯣꯏꯅ
ꯑ ꯃꯣꯏ ꯃꯣꯏ ꯍꯦꯛ ꯍꯦꯛ ꯆꯥꯕꯗ ꯀꯧꯔ ꯖꯥꯠꯂ ꯃꯌꯥꯝꯗꯣ
ꯅꯣꯏꯒꯤ ꯍꯧꯖꯤꯛ ꯅꯣꯏ ꯀꯩꯅꯣꯗꯣ ꯆꯥꯛꯈꯨꯝ ꯀꯥꯗꯣ ꯑꯗꯨꯃꯥꯏꯅ ꯆꯥꯎꯅꯦꯕ ꯑꯗꯨꯗꯣ ꯁꯧꯋ ꯍꯧꯍꯧ ꯖꯥꯠꯅꯦ
ꯑꯁ ꯅꯨꯡꯇꯤꯒꯤ ꯆꯥꯅꯦ ꯑꯗꯨꯃꯥꯏ ꯂꯩꯔꯗꯤ
ꯑꯗꯨꯅꯤ ꯑꯗꯩ ꯑꯩꯈꯣꯏꯗ ꯀꯩꯅꯣꯁꯨ ꯍꯣꯏ ꯅꯨꯡꯁꯤꯗꯥꯛꯀ ꯅꯃꯝ ꯃꯟꯅꯕ ꯃꯤꯟ ꯀꯩ ꯍꯥꯏꯅꯤ ꯈꯪꯗꯦ ꯀꯩꯅꯣ ꯁꯦꯟꯇꯔ ꯐ꯭ꯔꯦꯁ ꯃꯅꯝ ꯅꯝꯕ ꯑꯗꯨꯒꯤ ꯃꯅꯥꯗꯁꯨ ꯀꯣꯠꯂ ꯆꯥꯕꯥ ꯌꯕꯗꯣꯗꯨꯁꯨ ꯍꯧꯋꯤ
ꯅꯨꯡꯁꯤꯗ ꯍꯥꯏꯗꯨꯅꯤ ꯃꯤꯟ ꯍꯥꯏꯁꯦ ꯅꯪꯅ ꯃꯔꯣꯝꯃ ꯍ
ꯅꯠꯇꯦ ꯑꯗꯨ ꯅꯠꯇꯕ ꯑꯃ ꯑꯁꯥꯡꯕꯤ ꯑꯃꯁꯨ ꯍꯧꯋꯦ ꯍꯥꯏꯕ ꯑꯗꯨ ꯃꯃꯤꯡ ꯀꯔꯝ ꯍꯥꯏꯕꯅꯦꯕ ꯑꯗꯨꯁꯨ
ꯎꯝ
ꯃꯅꯝꯗꯤ ꯆꯞ ꯃꯥꯟꯅꯕ
ꯎꯝ ꯑꯩ ꯎꯔꯗꯤ ꯈꯪꯉꯤ ꯀꯩꯅꯣ ꯑꯩ ꯈꯪꯗ꯭ꯔꯦ ꯆꯠ ꯆꯠ
ꯅꯤ ꯀꯗꯩꯩꯅꯣꯁꯦ
ꯃꯌꯥꯝ ꯍꯩꯅꯧ ꯆꯥꯗꯨꯒꯤ ꯀꯩꯅꯣ ꯇꯧꯔꯤ ꯍꯩꯅꯧ ꯃꯦꯠꯂꯤ ꯂꯣꯏꯕ ꯉꯥꯏꯔꯤꯅꯤ
ꯀꯥꯎꯗꯅ ꯍꯩꯅꯧꯗ ꯆꯥꯜꯂꯣꯏ ꯏꯁꯤꯡ ꯑꯃꯨꯛ ꯊꯛꯆꯤꯜꯂꯨꯅꯤ
ꯌꯥꯝꯅꯒ ꯆꯥꯗꯧ ꯅꯠꯇꯦꯗ ꯃꯃꯤꯡꯇꯒꯤ ꯋꯥꯅꯤ ꯑꯩꯗꯤ ꯉꯁꯨ ꯉꯝꯗ꯭ꯔꯦ ꯍꯩ ꯆꯥꯕ
ꯍꯩꯁꯦ ꯌꯥꯝꯃꯁꯨ ꯌꯥꯝꯗ꯭ꯔꯁꯨ ꯅꯣꯡꯃꯩ ꯈꯔ ꯀꯌꯥ ꯈꯤꯇꯪꯗꯁꯨ ꯆꯥꯎ ꯍꯥꯏꯕꯗ
ꯆꯥꯒꯗꯕꯅꯤ ꯍꯩ ꯆꯥꯕꯗꯤ ꯌꯥꯝ ꯀꯥꯟꯅꯩ ꯍꯛꯆꯥꯡꯗ ꯍꯧꯖꯤꯣꯏꯛꯇ ꯍꯩꯁꯦ ꯆꯥꯗ꯭ꯔꯕꯅꯤꯗ ꯌꯥꯔꯤꯈꯩ
ꯍꯥꯏꯗꯗ ꯩꯅꯣꯡ ꯃꯪꯒ꯭ꯔꯥ ꯀꯩ ꯂꯩꯕꯅꯦ ꯈꯪꯗꯦ
ꯎꯝ
ꯑꯗꯒꯤ ꯌꯨꯝꯅꯥꯝ ꯍꯩꯅꯧꯒ ꯂꯩꯕꯅꯤ
ꯎ
ꯑꯩꯅ ꯍꯧꯖꯤꯛꯇꯤ ꯑꯆꯧꯕ ꯑꯝꯇ ꯍꯧꯗ꯭ꯔꯦꯗ ꯑꯩꯈꯣꯏ ꯄꯥꯜꯂꯤ ꯃꯌꯥ ꯗꯦꯝꯗꯦꯝ ꯃꯌꯥꯏ ꯈꯔ ꯑꯣꯏꯔ ꯍꯥꯎ ꯇꯕꯁꯨ ꯌꯥꯝ ꯌꯥꯎꯋꯤ ꯊꯥꯏꯅꯒꯤ ꯑꯍꯥꯎꯗꯤ ꯂꯣꯏ ꯂꯣꯏꯈ꯭ꯔꯦ ꯄꯥꯝꯗꯨꯗ ꯀꯨꯏꯔꯛꯄꯒꯤ ꯀꯪꯈ꯭ꯔꯦ ꯂꯣꯏꯅꯃꯛ ꯌꯥꯟꯊꯠꯈꯤꯕ ꯈꯔ ꯌꯥꯎꯋꯤ
ꯑꯩꯈꯣꯏꯁꯨ ꯄꯥꯝꯕꯤ ꯄꯥꯝꯕꯤ ꯑꯅꯤꯈꯛ ꯍꯧꯋꯦꯕꯀꯣ ꯑꯃꯗꯤ ꯑꯃ ꯀꯩꯅꯣ ꯑꯩꯈꯣꯏꯒꯤ ꯀꯀꯥ ꯍꯔꯣꯝ ꯁꯥꯏꯗꯠꯇ ꯃꯣꯏꯒꯤ ꯅꯥꯂꯥꯒꯤ ꯃꯄꯥꯗꯨꯗ ꯂꯩꯕꯗꯨꯗ ꯂꯥ ꯇꯥꯔꯛꯐꯝ ꯇꯥꯏꯌꯦꯅ ꯍꯟꯗꯛꯁꯦ ꯃꯇꯣꯟꯗꯨꯣ ꯂ ꯀꯛꯊꯠꯈꯤꯕꯗꯣ ꯄꯥꯟꯗ꯭ꯔꯦꯕ ꯑꯗꯨꯅ ꯌꯥꯝ ꯄꯥꯟꯕꯅꯦꯕꯀꯣ ꯑ ꯆꯍꯤꯍꯤ ꯄ ꯑꯗꯨꯒ ꯑꯃꯗꯤ ꯌꯥꯟꯊꯠꯇꯕꯗꯨꯗꯤ ꯃꯉꯥ ꯇꯨꯛꯇꯪ ꯄꯥꯜꯂꯦ ꯑꯗꯨꯅ ꯀꯌꯥꯁꯨ ꯍꯥꯎꯇꯦꯕ ꯑꯗꯨꯃꯗꯤ ꯑꯍꯥꯎꯕꯗꯨꯅ ꯌꯥꯟꯊꯠꯄꯤꯈ꯭ꯔꯦ ꯑꯗꯨꯒꯅꯦ ꯄꯥꯟꯗ꯭ꯔꯦ ꯍꯟꯗꯛ ꯆꯍꯤꯗꯤ ꯀꯩꯅꯣ ꯀꯨꯡ ꯀꯥꯡꯥꯟꯒꯦ ꯍꯟꯗ
ꯈꯔꯗ ꯄꯥꯜꯂꯦ ꯑꯩꯈꯣꯏꯁꯤꯗꯣ ꯑꯍꯥꯎꯕ ꯑꯝꯇ ꯌꯥꯎꯗ꯭ꯔꯁꯨ ꯄꯥꯜꯂꯤꯁꯤꯅ ꯑꯃꯨꯛ
ꯑꯗꯣ ꯑꯩ ꯐꯣꯟ ꯑꯃ ꯂꯥꯛꯑꯦꯕꯀꯣ ꯑꯝꯇ ꯄꯥꯏꯒꯦꯀꯣ
ꯍꯣꯏ ꯍꯣꯏ
ꯎꯝ